ꯇꯥꯕ꯭ꯔꯣ
ꯍꯜꯂꯣ
ꯇꯥꯏꯌꯦ ꯇꯥꯏꯌꯦ
ꯀꯩꯗꯧꯔꯤꯅꯣ
ꯍꯧꯖꯤꯛꯀꯤ ꯋꯥꯔꯤꯗꯣ ꯁꯥꯟꯅꯔ ꯁꯥꯟꯅꯁꯦ ꯀꯔꯤ ꯃꯇꯥꯡ ꯌꯧꯔꯒꯦ
ꯀꯩꯅꯣ ꯁꯤꯡꯖꯨ ꯆꯥꯕꯒꯤ ꯑꯃꯥ ꯑꯕꯣꯛꯇꯣ
ꯑꯕꯣꯛꯇꯣ ꯑꯗꯨꯝ ꯌꯥꯝ ꯅꯨꯡꯁꯤꯌꯦꯕ ꯃꯥꯗ ꯑꯗꯨꯝ ꯍꯥꯏꯕꯗꯤ ꯋꯥꯈꯜꯗ ꯑꯗꯨꯝ ꯅꯤꯡꯁꯤꯡꯕꯗꯣ ꯑꯣꯏꯌꯦꯕ ꯇꯨꯝ ꯀ꯭ꯔꯤ ꯍꯥꯏꯁꯤꯔꯥ ꯀꯥꯎꯕ ꯉꯝꯗꯕ ꯑꯃꯀꯣ
ꯍꯣꯏ ꯑꯁ ꯑꯩꯩꯗꯤ ꯃꯥꯒꯤ ꯀꯦꯔꯥ ꯀꯦꯔꯒꯥ ꯇꯧꯖꯕꯗꯨꯅꯤꯁꯦ
ꯍꯣꯏ ꯌꯥꯝ ꯅꯨꯡꯁꯤꯌꯦ ꯃꯥꯗꯨ ꯀꯦꯕꯁꯨ ꯌꯥꯝ ꯍꯩꯌꯦꯀꯣ
ꯍꯣꯏ ꯄꯤꯁꯨꯝꯒ ꯌꯦꯛꯑꯒ ꯃꯆꯤꯟꯒ ꯁꯪꯉꯒ ꯈꯪꯉꯦ ꯅꯥꯟꯖꯕꯅꯦ ꯌꯥꯝꯅ
ꯍꯣꯏ ꯃꯁꯥꯁꯨ ꯌꯥꯝ ꯅꯥꯟꯅ ꯂꯩꯇ꯭ꯔꯥ
ꯎꯝ
ꯑꯁ ꯑꯩꯗꯤ ꯅꯣꯏꯕꯨꯁꯨ ꯅꯣꯡꯃ ꯏꯃꯥꯟꯅꯕꯤ ꯑꯃꯒ ꯅꯪꯒꯁꯦ ꯆꯤꯡꯗ ꯄꯨꯒꯦ ꯈꯜꯂꯤꯌꯦ ꯑꯗꯨꯕꯨ ꯍꯧꯖꯤꯛ ꯑꯗꯨꯝ ꯐꯔꯗꯤꯀꯣ
ꯂꯥꯛꯇꯣꯏꯅꯦ ꯂꯥꯛꯇꯣꯏꯅꯦ ꯅꯣꯏꯒꯤ ꯑꯃ ꯐꯪꯁꯟ ꯑꯆꯧꯕꯝ ꯂꯩ ꯍꯥꯏꯕꯗꯨ ꯀꯔꯝ ꯀꯥꯟꯗꯅꯣ
ꯇꯨ ꯊꯥꯎꯖꯟ ꯇ꯭ꯋꯦꯟꯇꯤ ꯑꯩꯠꯇ ꯇꯨ ꯊꯥꯎꯖꯟ ꯇ꯭ꯋꯦꯟꯇꯤ ꯑꯩꯠꯇꯅꯦ
ꯑꯣ
ꯋꯥꯠꯂꯤꯌꯦ ꯆꯍꯤ ꯑꯅꯤ ꯋꯥꯠꯂꯤ ꯍꯣꯏ ꯌꯥꯔꯦ ꯑꯗꯨꯗꯗꯤꯀꯣ ꯃꯊꯛꯇ ꯄꯥꯏꯔꯛꯄꯒꯤ ꯀꯩꯅꯣꯗꯨꯗ ꯆꯠꯄ ꯌꯥꯏꯑꯦꯕꯀꯣ ꯑꯗꯣ ꯂꯤꯁꯤꯡ ꯑꯅꯤ ꯆꯥꯝꯉꯥꯒꯨꯝꯕ ꯂꯧꯕꯅꯦꯕ ꯑꯩꯈꯣꯏꯒꯤ ꯈꯨꯟ ꯌꯧꯕꯗꯣ ꯑꯗꯨꯕꯨꯗꯤ ꯀꯩꯁꯨ ꯀꯥꯏꯗꯦꯅ
ꯍꯣꯏ
ꯑꯗꯨ ꯆꯥꯝꯃꯉꯥ ꯌꯧꯔꯗꯤ ꯑꯦ ꯂꯤꯁꯤꯡ ꯃꯉꯥ ꯂꯩꯔꯗꯤ ꯑꯗꯨꯝ ꯌꯧꯔꯕꯅꯦꯕꯀꯣ
ꯗꯧꯔꯕꯅꯤ
ꯑꯗꯣ ꯎꯝ ꯉꯥꯒꯨꯝꯕ ꯂꯣꯛꯀꯨꯝꯕ ꯉꯥ ꯐꯥꯕ ꯆꯠꯄꯗꯣ ꯊꯥꯏꯅ ꯗꯤ ꯍꯥꯏꯕꯗꯤ ꯅꯨꯡꯉꯥꯏꯕꯅꯦ ꯅꯪ ꯈꯣꯏꯅ ꯊꯥꯏꯅ ꯏꯆꯦꯒ ꯏꯆꯦꯒ ꯀꯣ ꯁꯤꯡ ꯈꯥꯏꯕꯒꯨꯝꯕ ꯅꯪ ꯆꯠꯄ ꯁꯨꯐꯪ ꯐꯪꯗꯦꯀꯣ
ꯆꯠꯇ꯭ꯔꯤ
ꯑꯗꯨꯅꯦ ꯏꯆꯦꯅꯦ ꯑꯩꯅꯦ ꯑꯗꯩꯩ ꯏꯆꯦꯒꯤ ꯏꯆꯦ ꯊꯣꯛꯄ ꯑꯃꯒꯀꯣ ꯑꯩꯈꯣꯏꯁꯦ ꯁꯤꯡ ꯈꯥꯏꯕ ꯑꯗꯨꯝ ꯆꯠꯄꯅꯦꯕ ꯁꯤꯡꯒꯨꯝꯕ ꯈꯥꯏꯕ ꯆꯠꯄ ꯑꯗꯨ ꯁꯤꯡ ꯈꯥꯏꯔꯦ ꯑꯗꯨꯝ ꯁꯤꯡ ꯈꯥꯏꯕꯒꯤ ꯁꯤꯡ ꯍꯥꯞ ꯐꯝꯒꯤ ꯀꯩꯅꯣꯃꯗꯣ
ꯑꯥ
ꯑꯗꯨꯁꯨ ꯐꯖꯕꯅ ꯃꯤ ꯑꯃꯁꯨ ꯐꯖꯕꯗ ꯄꯥꯏꯅꯤꯡꯕ ꯑꯃꯁꯨ ꯑꯗꯨꯝ ꯐꯖꯕꯗ ꯄꯥꯏꯅꯤꯡꯕꯅꯦꯕ꯫
ꯑꯥ꯫
ꯑꯁ ꯑꯗꯨ ꯃꯇꯝꯗꯣ ꯈꯜꯂꯒ ꯅꯣꯛꯅꯤꯡꯕꯁꯤꯗꯤ ꯍꯥꯏꯕꯗꯤ꯫ ꯑꯉꯥꯡ ꯑꯣꯏ ꯂꯩꯁꯥꯕꯤ ꯑꯉꯥꯡ ꯑꯣꯏꯕꯒꯤ꯫ ꯐꯖꯕ ꯍꯦꯛꯇ ꯄꯥꯝꯕꯗꯣ ꯈꯪꯕ꯭ꯔꯥ ꯫ ꯆꯞꯇꯤ ꯃꯥꯟꯅꯩꯌꯦꯕ ꯑꯗꯨ ꯏꯆꯦꯅꯁꯨ꯫ ꯐꯖꯕ ꯑꯃ ꯄꯥꯝꯕ ꯑꯩꯁꯨ ꯐꯖꯕ ꯑꯃ ꯄꯥꯝꯕ ꯑꯗꯨꯒꯤ ꯃꯣꯏꯅ ꯑꯩꯉꯣꯟꯗ ꯗꯨꯃꯥꯏ ꯍꯥꯏꯌꯦꯕ ꯑꯥ ꯅꯪꯗꯤ ꯑꯉꯥꯡꯅꯦ ꯑꯩꯒꯤ ꯏꯄꯨ ꯊꯣꯛꯄ ꯑꯃꯅꯕ ꯑꯗꯨꯃꯥꯏꯅ ꯍꯥꯏꯕꯅꯦꯕ꯫ ꯑꯦ ꯑꯉꯥꯡꯗꯤ ꯊꯤꯔꯁꯨ ꯌꯥꯏꯌꯦ ꯅꯆꯦ ꯈꯣꯏꯗꯤ ꯂꯩꯁꯥꯕꯤꯅꯤ ꯑꯗꯨꯝ ꯐꯖꯕ ꯄꯥꯏꯁꯅꯨꯀ ꯇꯧꯔꯝꯕꯅꯤ ꯊꯥꯏꯅ ꯑꯩꯗꯤ ꯈꯜꯂꯒ ꯍꯣꯏꯅꯦ ꯑꯩꯅ ꯐꯖꯅꯤꯡꯉꯤ ꯅꯪ ꯈꯪꯉꯤꯗꯨꯅꯤ꯫
ꯑꯩꯅ ꯐꯖꯅꯤꯡꯉꯤꯗꯨꯒ ꯑꯗꯨꯒ ꯐꯖꯕ ꯐꯪꯗꯕꯒ
ꯅꯣꯏ ꯈꯨꯟꯗꯣ ꯅꯨꯡꯗꯤ ꯅꯨꯡꯉꯥꯏꯗꯣꯏꯅꯦ ꯆꯤꯡꯗ ꯂꯩꯩꯔꯒ꯫ ꯐꯖꯁꯨ ꯐꯖꯔꯝꯒꯅꯤ ꯅꯨꯡꯗꯥꯡ ꯋꯥꯏꯔꯝꯗꯥꯏꯗꯒ ꯆꯠꯄꯗꯣ꯫
ꯑꯣ ꯅꯨꯡꯉꯥꯏꯕꯅꯦ ꯍꯣꯏ꯫
ꯏꯁꯤꯡꯒꯤ ꯑꯃ ꯅꯪꯅ ꯐꯣꯇꯣꯒ ꯊꯥꯔꯛꯏꯗꯅ ꯏꯁꯤꯡ ꯂꯩꯕꯒꯤ ꯇꯨꯔꯦꯜ ꯃꯆꯥ ꯃꯆꯥ ꯑꯁ ꯑꯩꯅ ꯆꯠꯅꯤꯡꯕꯁꯤꯗꯤ ꯑꯗꯨꯗ
ꯑꯗꯨ ꯀꯩꯅꯣ ꯇꯧꯕꯅꯦ ꯅꯪ ꯑꯩꯈꯣꯏ ꯃꯊꯪꯗ ꯅꯣꯏ ꯂꯥꯛꯑꯗꯤ ꯂꯣꯛꯇꯥꯛ ꯉꯥ ꯐꯥꯕ ꯆꯠꯄ ꯌꯥꯏꯌꯦꯕ꯫ ꯑꯗꯨꯝ ꯑꯩꯈꯣꯏꯅ ꯃꯤ ꯑꯅꯤ ꯑꯍꯨꯝ ꯄꯣꯠꯂꯦꯅ꯫ ꯄꯨꯜꯂꯒ ꯑꯗꯨꯝ ꯂꯣꯛꯇ ꯌꯨꯝ ꯌꯨꯝꯃꯛꯇꯤ ꯅꯠꯇ꯭ꯔꯁꯨ ꯃꯆꯥ ꯑꯃ ꯁꯥꯔꯒ ꯀꯣ꯫ ꯑꯗꯨꯝ ꯐꯥꯕ ꯌꯥꯏꯑꯕ ꯌꯥꯝ ꯅꯨꯡꯉꯥꯏꯕꯅꯦ꯫
ꯑꯗꯨ ꯃꯥꯏ ꯌꯥꯝ ꯍꯥꯏꯔꯛꯀꯅꯨ ꯆꯠꯅꯤꯡꯉꯦ꯫
ꯍꯣ ꯑꯗꯨ ꯃꯥꯏ ꯆꯂꯒꯥꯍꯥꯏꯗꯤ꯫ ꯑꯍꯥꯎꯕ ꯈꯔ ꯑꯗꯨ ꯁꯨꯝ ꯉꯥꯗꯣ ꯑꯗꯨꯃꯥꯏꯅ ꯆꯥꯒꯗꯕ ꯑꯩꯈꯣꯏꯁꯦ ꯉꯥꯗ ꯈꯨ ꯊꯥꯛꯇ ꯐꯔꯦꯅ
ꯑꯥ꯫
ꯈꯨꯗꯛꯇ ꯈꯨꯗꯛꯇ ꯐꯥꯔ ꯈꯨꯗꯛꯇ ꯆꯥꯕ ꯀꯌꯥꯃꯨꯛ ꯈꯥꯎꯕ꯭ꯔꯥ ꯅꯪ ꯈꯪꯗꯕꯩꯏꯅꯤꯀꯣ
ꯍꯥꯏꯕꯗꯤ ꯊꯨꯝꯕꯗꯣ ꯍꯦꯜꯂꯦꯕ ꯃꯍꯥꯎꯗꯣ ꯇꯣꯉꯥꯟꯕꯅꯦꯕ꯫
ꯍꯣꯏ ꯍꯥꯏꯅꯩꯌꯦ ꯃꯤ ꯄꯥꯠꯇꯒꯤ ꯐꯥꯔꯒ ꯆꯥꯕ ꯀꯥꯏꯅ
ꯍꯣꯏ꯫
ꯑꯗꯩ ꯊꯔꯣꯒꯨꯝꯃꯗꯨꯁꯨ
ꯑꯁ ꯊꯔꯣꯏꯒꯁꯦ ꯑ ꯑꯁꯤꯗꯗꯤ ꯏꯁꯤꯡ ꯂꯩꯕ ꯀꯥꯟꯗ ꯑꯗꯨꯝ ꯈꯛ ꯐꯪꯉꯦꯅ꯫
ꯎꯝ ꯫
ꯑꯩꯈꯣꯏꯔꯣꯝꯗꯗꯤ ꯏꯁꯤꯡ ꯂꯩꯇ꯭ꯔꯁꯨ ꯑ ꯂꯧꯗ ꯀꯩꯅꯣꯝꯃ ꯊꯥꯡ ꯑꯃ ꯄꯥꯏꯔꯒ ꯀꯣꯠꯂꯒ ꯂꯧꯕ ꯆꯠꯂꯦꯕ꯫
ꯑꯥ꯫
ꯑꯗꯨꯒꯤ ꯈꯨꯅꯨꯡꯉꯥꯏꯗꯤ ꯎꯄꯥꯏ ꯂꯩꯇꯦꯍꯦ꯫ ꯌꯥꯝ ꯅꯨꯡꯉꯥꯏꯌꯦ꯫
ꯊꯥꯏꯅ ꯅꯣꯏ ꯈꯨꯟꯗꯒꯤꯅꯦꯅꯦ ꯅꯪꯅ ꯊꯕꯤ ꯀꯩꯅꯣ ꯇꯧꯏꯗꯅ ꯃꯍꯥꯎ ꯃꯥꯟꯅꯗꯕꯅꯦꯅ ꯑꯩꯈꯣꯏ ꯑꯣꯖꯥ ꯑꯃꯗ ꯄꯤꯕꯗꯣ꯫ ꯅꯨꯡꯁꯤꯕꯅꯤꯅꯦ
ꯍꯣꯏ ꯑꯣꯖꯥꯗꯀꯣ ꯑꯩ ꯅꯪ ꯑꯁ ꯅꯣꯡꯃꯁꯨ ꯑꯩꯅ ꯅꯪꯉꯣꯟꯗ ꯅꯪꯉꯣꯟꯗ ꯑꯩꯈꯣꯏ ꯈꯨꯂꯣꯝꯒꯤ ꯆꯦꯡ ꯄꯤꯒꯦꯀꯣ ꯍꯥꯏꯅ ꯑꯩ ꯑꯗꯨꯝ ꯀꯥꯎꯋꯦ ꯅꯪꯁꯨ ꯑꯃꯨꯛ ꯍꯥꯏꯔꯛꯇꯕ
ꯗꯨꯝ ꯆꯠꯀ꯭ꯔꯦꯗ
ꯍꯥꯏ ꯍꯥꯏ ꯅꯪ ꯍꯥꯏꯕꯗꯤ ꯅꯪꯁꯨ ꯑꯃꯨꯛ ꯄꯤꯔꯛꯇ꯭ꯔꯦꯅ
ꯍꯣꯏ
ꯑꯩꯁꯨ ꯑꯍꯦ ꯅꯪꯅꯁꯨ ꯑꯃꯨꯛ ꯍꯥꯏꯔꯛꯇꯕ ꯑꯩꯁꯨ ꯍꯥꯏ ꯍꯥꯏꯅ ꯀꯥꯎꯋꯦꯕ ꯍꯥꯏꯕꯗꯤ ꯅꯪꯁꯨ ꯑꯃꯨꯛ ꯍꯥꯏꯗꯕ ꯑꯩ ꯁꯨꯝ
ꯍꯣꯏ ꯎꯝ
ꯑꯗꯨꯒꯤꯅꯦꯗ
ꯑꯁ ꯍꯥꯏꯌꯣ
ꯅꯥꯍꯟ ꯅꯣꯏꯒꯤ ꯍꯨꯏ ꯑꯍꯨꯝ ꯄꯤꯕꯗꯣ
ꯑꯥ
ꯑꯁ ꯍꯧꯖꯤꯛꯐꯥꯎ ꯅꯨꯡꯁꯤꯔꯦ ꯋꯥꯈꯜꯗ ꯈꯜꯂꯒ ꯑꯉꯧꯕꯤ ꯃꯤ ꯂꯥꯛꯑꯗꯤ ꯍꯦꯛ ꯍꯦꯛ ꯆꯣꯡꯈꯠꯂꯦ ꯍꯥꯏꯕꯗꯣ
ꯑꯥ
ꯅꯨꯡꯁꯤꯌꯦ ꯈꯜꯂꯒ ꯌꯥꯝ ꯐꯕꯅꯦ ꯍꯦꯛꯇ ꯆꯣꯈꯠꯂꯒ ꯍꯦꯛꯇ ꯄꯝꯒꯦ ꯇꯧꯕꯤꯗꯨꯅꯦꯕ
ꯃꯥꯏ ꯃꯆꯥꯁꯦ ꯑꯗꯨꯃꯥꯏꯅ ꯑꯃ ꯇꯧꯕ ꯑꯃ ꯑꯗꯨꯒ ꯌꯥꯝ ꯈꯣꯡꯕ ꯑꯃ ꯑꯗꯒꯤ ꯁꯨꯈꯣꯡ ꯍꯣꯡꯗꯕꯤꯗ ꯌꯥꯝꯅ ꯍꯥꯏꯗꯤ ꯃꯤ ꯃꯤ ꯎꯕ ꯀꯥꯟꯗ ꯃꯤꯉꯣꯟꯗ ꯐ꯭ꯔꯦꯟꯂꯤ ꯑꯣꯏꯕꯗꯣ ꯑꯗꯨꯒꯨꯝꯕ ꯖꯥꯠꯇꯣ ꯑꯗꯨꯃꯥꯏꯅ ꯑꯣꯏꯒꯅꯤ ꯃ ꯆ
ꯈꯪꯗꯦ ꯅꯣꯏ ꯌꯨꯝ ꯗꯣꯏ ꯌꯨꯏ ꯃꯆꯥꯁꯤꯡꯁꯦ ꯂꯣꯏꯅ ꯅꯨꯡꯁꯤꯌꯦ ꯊꯥꯛ ꯑꯃ ꯑꯩꯈꯣꯏ ꯑꯩꯅ ꯈꯪꯅꯕ ꯅꯨꯄꯥꯗ ꯅꯪ ꯍꯨꯏ ꯑꯅꯤꯁꯨ ꯑꯃꯔꯛ ꯄꯤꯔꯛꯑꯦꯅ
ꯑꯥ
ꯃꯥꯁꯨ ꯌꯥꯝ ꯅꯨꯡꯁꯤꯕꯅꯦꯕ ꯍꯥꯏꯕꯗꯤ
ꯍꯣꯏ ꯐꯣꯇꯣ ꯕꯤꯗꯤꯑꯣꯒ꯭ꯔꯛ
ꯍ ꯍꯥꯏꯞꯗꯤ ꯑꯩꯈꯣꯏꯅ ꯂꯥꯛꯑꯗꯤꯀꯣ ꯍꯦꯛꯇ ꯐꯝꯃꯒ ꯃꯥꯒꯤ ꯈꯨꯠꯇꯣ ꯄꯤꯔꯛꯑꯒ ꯑꯗꯨꯝ ꯆꯣꯡꯉ ꯁꯥꯟꯅꯔ ꯂꯩ ꯍꯥꯏꯌꯦ
ꯎꯝ
ꯑꯦ ꯁꯤ ꯍꯥꯏꯅ ꯃꯥꯅ ꯍꯥꯏꯔꯛꯄꯅꯦ ꯍꯧꯖꯤꯛꯁꯨ ꯃꯥ ꯍꯧꯖꯤꯛ ꯑꯥ ꯃꯄꯥꯟꯗ ꯂꯩꯌꯦꯅ
ꯑꯥ
ꯃꯥ ꯍꯨꯏ ꯂꯣꯏꯔ ꯂꯩꯕꯗꯣ ꯎꯕ꯭ꯔꯣ ꯍꯨꯏ ꯂꯣꯏꯔ ꯂꯩꯕꯅꯦ ꯃꯔꯤꯝ ꯍꯣꯏ ꯍꯨꯏꯗꯣ ꯃꯥꯗꯣ ꯑꯥ ꯂꯝꯕꯤꯒꯨꯝꯕꯗ ꯆꯞ ꯄꯗ ꯎꯕꯗꯣ ꯃꯥꯅ ꯄꯨꯔꯛꯑꯦꯕꯀꯣ ꯄꯨꯔꯛꯑꯒ ꯐꯖꯅ ꯆꯥꯛꯒꯨꯝꯕ ꯆꯥ ꯇꯨꯝ ꯄꯤꯖꯔꯒ ꯊꯝꯃꯦꯕ ꯀꯨꯏꯔꯦ ꯃꯥꯅ ꯊꯝꯕꯗꯣ ꯑꯗꯨ ꯃꯇꯨꯡꯗ ꯃꯆꯥ ꯄꯣꯛꯑꯦ ꯃꯆꯥꯥ ꯃꯔꯤꯔ ꯃꯉꯥꯔꯥ ꯄꯣꯛꯑꯒ ꯃꯥ ꯌꯣꯛꯑꯒ ꯂꯩꯕꯅꯦ ꯑꯩꯅ ꯑꯩꯒꯤꯁꯨ ꯑꯃ ꯊꯥꯔꯛꯑꯣꯅꯦ ꯍꯥꯢꯕ ꯍꯣꯢ ꯊꯝꯐꯝ ꯂꯩꯇ꯭ꯔꯗꯤ ꯊꯥꯔꯁꯨ ꯀꯔꯤ ꯇꯧꯔꯨꯅꯤ
ꯅꯪ ꯁꯦꯟꯅꯕ ꯉꯝꯃꯣꯢ ꯏꯕꯦꯝꯃ ꯅꯨꯡꯁꯤꯔꯁꯨ ꯁꯦꯟꯅꯕ ꯉꯝꯃꯣꯢꯕ
ꯑꯗꯨꯗꯤ ꯍꯥꯢꯔ ꯑꯗꯨ ꯍꯨꯢ ꯁꯦꯟꯅꯕꯗꯤ ꯅꯪꯒ ꯃꯥꯒꯗꯤ ꯍꯦꯟꯅꯗꯤ ꯍꯩꯒꯦꯗ ꯑꯩꯈꯣꯢꯗꯤ ꯁꯦꯟꯅꯕꯁꯦ ꯎꯝ ꯑꯍꯣꯢ ꯑꯩꯅ ꯅꯨꯡꯁꯤꯔꯁꯨ ꯅꯣꯢꯅ ꯁꯦꯟꯅꯕꯅ ꯈ꯭ꯋꯥꯢꯗꯒꯤ ꯑꯗꯨꯝ ꯄꯥꯛꯑꯦꯕ
ꯅꯨꯡꯁꯤꯕꯅꯦ ꯅꯨꯡꯁꯤꯕꯤꯅꯅꯦ ꯑꯗꯨꯝ ꯀꯥꯢ ꯆꯠꯈ꯭ꯔꯦ ꯈꯣꯠꯈ꯭ꯔꯦ ꯑꯗꯨꯝ ꯎꯅꯤꯡꯉꯛꯄꯅꯦꯕ ꯑꯗꯩ ꯌꯨꯝꯗꯒꯁꯦ ꯃꯊꯟ ꯂꯩꯍꯧꯕꯒꯁꯦ ꯑꯩ ꯑꯗꯨꯝ ꯀꯣꯂꯦꯖ ꯆꯠꯄꯗꯁꯨ ꯑꯗꯨꯝ ꯍꯥꯢꯗꯨꯅꯦ ꯑꯩꯈꯣꯢ ꯉꯧꯕꯤ ꯃꯊꯜ ꯂꯩꯍꯧꯋꯦꯅꯦ
ꯑꯩꯅ ꯑꯍꯥꯟꯕꯅꯤ ꯅꯪ ꯑꯗꯨꯃꯥꯢꯅ ꯍꯥꯢꯌꯦꯅ ꯑꯩꯒꯤ ꯋꯥꯈꯜꯁꯦ ꯃꯤꯅꯦ ꯍꯥꯢꯗꯤ ꯅꯪꯅ ꯍꯥꯢꯔꯤꯕꯁꯤꯡꯗꯣ ꯃꯤꯔꯥ ꯍꯥꯢꯅ ꯈꯜꯂꯤꯅꯦꯕ ꯑꯗꯨꯝ ꯅꯪꯒꯤ ꯍꯨꯢꯒꯤ ꯃꯃꯤ ꯑꯗꯨꯝ ꯍꯥꯢꯔꯛꯑꯦꯅ
ꯑꯥ
ꯑꯗꯨꯗ ꯑꯁ ꯌꯥꯝ ꯅ ꯎꯅꯤꯡꯉꯤ ꯑꯁ ꯅꯍꯥꯟ ꯑꯩꯈꯣꯢ ꯅꯣꯢꯔꯣꯝꯒꯤ ꯊꯥꯕꯜ ꯆꯣꯡꯕ ꯆꯠꯄꯗꯣ ꯅꯤꯡꯁꯤꯡꯉꯦ
ꯅꯨꯉꯥꯢꯕꯅꯤ
ꯍꯣꯢ ꯌꯥꯝ ꯅꯨꯡꯉꯥꯢꯌꯦ ꯅꯨꯡꯉꯥꯢꯕꯅꯦ ꯈꯛ ꯅꯠꯇꯦ ꯌꯥꯝ ꯅꯨꯡꯉꯥꯢ ꯍꯣꯢ ꯅꯠꯇꯕ ꯆꯣꯡꯕ ꯈꯔ ꯋꯥꯠꯄꯒꯤ ꯃꯤꯅ ꯈꯔ ꯇꯨꯝ ꯂꯦꯝꯍꯧꯕꯗꯣ ꯈꯪꯕ꯭ꯔꯥ
ꯑ
ꯍꯥꯢꯕꯗꯤ ꯃꯤꯅ ꯑꯃꯨꯛ ꯃꯊꯪ ꯑꯃꯨꯛ ꯃꯊꯥꯡ ꯑꯃꯨꯛ ꯆꯠꯄꯗꯣ
ꯑꯗꯨꯝ ꯀꯥꯈꯠꯈꯤꯕꯦꯅ ꯌꯥꯗꯅ ꯍꯩꯇ꯭ꯔꯗꯤ ꯃꯈꯥꯗ ꯑꯗꯨꯝ ꯌꯦꯡꯍꯧꯕꯅꯦ ꯑꯩ ꯏꯃꯥꯟꯅꯕꯤ ꯑꯃꯗꯨꯗꯤ ꯃꯥꯗꯤ ꯍꯩꯕꯅꯤꯅ ꯑꯗꯨꯝ ꯆꯠꯈꯤꯕꯗꯣ ꯌꯦꯡꯉꯣ
ꯑꯗꯨ ꯑꯩꯗꯤ ꯈꯣꯡ ꯌꯥꯝ ꯅꯥꯢ ꯅꯣꯢꯗꯤ ꯑꯗꯨꯝ
ꯑꯍꯥꯟꯕ ꯆꯣꯡꯕ ꯅꯨꯃꯤꯠꯇꯣ ꯑꯗꯨꯗꯗꯤ ꯅꯥꯗꯣꯢꯅꯦꯕ ꯑꯗꯨꯒ ꯁꯦꯀꯦꯟ ꯗꯦ ꯁꯨꯃꯥꯢꯅ ꯆꯣꯡꯖꯜꯂꯛꯄꯗꯣ ꯑꯗꯨꯗꯩꯗꯤ ꯑꯗꯨꯝ ꯅꯥꯔꯔꯣꯢ ꯅꯨꯡꯉꯥꯢꯔꯛꯑꯅꯤ ꯑꯗꯨꯒ ꯀꯩꯅꯣ ꯈꯣꯡꯎꯞꯒꯨꯝꯕ ꯁꯦꯗꯜꯒꯨꯝꯕ ꯌꯥꯎꯗꯕꯁꯦ ꯁꯤꯁꯨ ꯅꯥꯕꯅꯦ
ꯑꯁ ꯑꯗꯨꯒꯤ ꯑꯩ ꯑꯗꯨꯒꯤ ꯅꯨꯃꯤꯠꯇꯣ ꯋꯥꯔꯤ ꯂꯤꯔꯤꯒꯦꯀꯣ ꯑꯗꯨ ꯅꯨꯃꯤꯠꯇ ꯇꯠꯂꯦꯅ
ꯑꯥ
ꯆꯠꯂꯒ ꯑꯩ ꯌꯨꯝ ꯍꯜꯂꯦꯅ
ꯑꯥ
ꯑꯩꯒꯤ ꯃꯥꯢꯗꯣ ꯑꯩꯈꯣꯢ ꯐꯖꯟ ꯇꯩꯗ꯭ꯔꯥ
ꯍꯣꯢ
ꯑꯗꯨ ꯌꯨꯝ ꯍꯜꯂꯛꯑꯦꯀꯣ ꯌꯨꯝ ꯌꯨꯝ ꯃꯅꯨꯡꯗ ꯍꯜꯂꯦ ꯑꯩꯅ ꯑꯩꯒꯤ ꯃꯥꯢꯗ ꯃꯤꯡꯁꯦꯟ ꯌꯦꯡꯉꯦꯀꯣ ꯍꯥꯢꯕꯗꯤ ꯀꯦꯔꯃꯤꯅꯤ ꯐꯖꯔꯦꯅ ꯀꯣ ꯑ ꯑꯩꯅ ꯑꯁ ꯏꯃꯥꯇꯣꯟꯗ ꯑꯩꯁꯦ ꯃꯥꯢ ꯇꯥꯅꯤꯡꯗꯦ ꯍꯥꯢꯕꯅꯦꯕ ꯏꯃꯇꯣꯟꯅ ꯍꯦꯛ ꯀꯦꯔꯒ ꯃꯢ ꯇꯥꯗ꯭ꯔꯗꯤ ꯀꯩꯅꯣ ꯀꯦꯊꯣꯛ ꯀꯦꯕꯅꯤꯅ ꯍꯥꯢꯐꯦꯠ ꯀꯩꯅꯣ ꯃꯥꯢ ꯇꯥꯊꯣꯛꯑꯣ ꯈꯣꯠꯂꯣ ꯍꯥꯢ ꯑꯗꯨ ꯑꯩꯖꯦ ꯐꯤꯔꯣꯟꯗꯣ ꯍꯣꯡꯗꯣꯛꯑꯦꯕ
ꯑꯥ
ꯐꯤꯔꯣꯜ ꯍꯣꯡꯗꯣꯛꯄ ꯂꯣꯢꯔꯒ ꯆꯪꯉꯦ ꯆꯪꯉꯒ ꯑꯩꯗꯣ ꯑꯩꯈꯣꯢꯒꯤ ꯀꯩꯅꯣ ꯃꯄꯥꯟꯗꯣ ꯃꯩ ꯍꯥꯞꯄꯗꯣ ꯑꯗꯨ ꯅꯨꯡꯗꯥꯡ ꯊꯦꯡꯈ꯭ꯔꯕꯒꯤ ꯃꯩꯗꯣ ꯃꯨꯠ ꯊꯠꯂꯦꯕꯀꯣ ꯃꯨꯊꯠꯂꯁꯨ ꯑꯩꯈꯣꯏ ꯌꯨꯝꯒꯤ ꯃꯅꯥꯛꯇꯒꯤ ꯑꯇꯣꯞꯄꯒꯤ ꯌꯨꯝꯗꯣ ꯃꯣꯏꯒꯤ ꯊꯣꯡꯅꯥꯎ ꯍꯥꯡꯕꯒꯤ ꯂꯥꯏꯠ ꯑꯗꯨ ꯑ ꯑꯉꯥꯟꯕ ꯈꯤꯇꯪ ꯑꯩꯈꯣꯏꯒꯤ ꯔꯣꯝꯗ ꯈꯔ ꯂꯥꯛꯑꯦꯕ
ꯑꯥ
ꯑꯗ ꯌꯝꯅꯗꯤ ꯂꯥꯛꯄꯥ ꯅꯠꯇꯦꯕꯀꯣ
ꯑꯥ
ꯖꯤ ꯃꯥꯏ ꯇꯥꯒꯦ ꯍꯥꯏꯅ ꯕꯀꯦꯠ ꯄꯥꯏꯔꯒ ꯏꯁꯤꯡꯗꯣ ꯁꯣꯛꯑꯦ ꯑꯩꯅ ꯇꯥꯔꯦꯕ ꯑꯩꯒꯤ ꯃꯥꯏꯗꯣ ꯀꯦꯃꯟꯕꯒꯤ ꯃꯥꯏꯗꯒꯤ ꯇꯥꯕꯗꯣ ꯑꯗꯨꯏ ꯃꯍꯤꯗꯣ
ꯑ
ꯁꯪꯒꯣꯝ ꯃꯥꯟꯕ ꯋꯥꯅꯦ ꯁꯪꯒꯣꯝꯒ ꯆꯞ ꯃꯅꯩ ꯑꯗꯨꯒꯤ ꯍꯣꯏ ꯑꯗꯨꯒꯤ ꯑꯩꯗꯣ ꯏꯊꯟꯗ ꯌꯥꯏ ꯍꯥꯏꯗꯤ ꯑꯩ ꯑꯗꯨꯝ ꯀꯦꯗ꯭ꯔꯤꯌꯦꯕ
ꯑ
ꯑꯗꯨꯒꯤ ꯑꯗꯨ ꯅꯨꯃꯤꯠ ꯑꯩ ꯈꯨꯠ ꯅꯣꯛꯄꯗꯤꯀꯣ ꯍꯥꯏꯕꯗꯤ ꯃꯝꯁꯨ ꯃꯝꯃꯁꯨ ꯑꯗꯨꯝꯕ ꯃꯤꯗꯤ ꯎꯔꯝꯃꯦꯕ ꯌꯦꯡꯉꯅꯤ ꯑꯩꯈꯣꯏꯅ ꯀꯦꯕ ꯆꯥꯡ ꯅꯣꯛꯅꯤꯡꯕꯁꯤꯗꯤ ꯑꯦ ꯕꯦꯔꯥꯅꯤ
ꯑꯗꯨ ꯅꯨꯃꯤꯠ ꯑꯃ ꯐꯣꯟ ꯕꯦꯇ꯭ꯔꯤ ꯌꯥꯎꯗꯕꯒꯤ ꯊꯝꯃꯝꯕꯗꯣ꯫
ꯑꯗꯨ
ꯌꯨꯝꯗ
ꯑꯁ ꯑꯗꯨꯒꯤ ꯅꯨꯃꯤꯠꯇꯣ ꯅꯨꯡꯉꯥꯏꯌꯦ꯫
ꯑꯗꯨꯒ ꯅꯪ ꯅꯣꯡꯉꯥꯜꯂꯒ ꯅꯪ ꯑꯃꯨꯛ ꯆꯠꯂꯦ ꯍꯥꯏꯕ ꯊꯕꯛꯀ ꯉꯝꯕꯨ ꯉꯝ
ꯍꯣꯏ ꯑꯩꯕꯨꯗꯤ ꯍꯣꯏ ꯋꯥꯏ ꯍꯥꯏꯔ ꯑꯩꯁꯦ ꯈꯔ ꯀꯩꯅꯣ ꯇꯧꯕ ꯃꯥꯜꯂꯦ꯫ ꯍꯛꯆꯥꯡꯗꯤ ꯌꯥꯝ ꯁꯣꯟꯗꯦ ꯚꯥꯏ
ꯑꯥ-ꯑꯥ ꯁꯣꯟꯗꯦ
ꯍꯣꯏ ꯑꯁ ꯑꯗꯨꯒꯤ ꯊꯕꯛ ꯆꯠꯄ ꯃꯇꯝꯒꯤꯗꯁꯨ ꯑꯥ ꯌꯥꯝ ꯅꯨꯡꯉꯥꯏꯕ ꯀꯥꯎꯔꯣꯏꯗꯕ ꯌꯥꯝ ꯂꯩꯌꯦ꯫
ꯑꯁ ꯑꯗꯨꯒ ꯑꯩꯈꯣꯏ ꯍꯧꯖꯤꯛ ꯂꯣꯏ ꯑꯁ ꯑꯗꯨꯐꯥꯎꯗ ꯂꯣꯏꯁꯤꯜꯂꯗꯤ ꯐꯗꯧꯅꯦ ꯐꯗꯧꯅꯦ ꯐꯗꯧꯅꯦ ꯍꯥꯏꯔꯒ ꯌꯦꯡꯉꯣ ꯂꯣꯏꯁꯤꯜꯂꯒ ꯍꯧꯖꯤꯛ ꯀꯩꯗꯧꯔ ꯂꯩ
ꯑꯗꯨꯅꯦ ꯑꯗꯨ ꯅꯣꯡꯃ ꯑꯩꯈꯣꯏꯅ ꯀꯩꯅꯣ ꯆꯥꯕꯗꯣ ꯉꯥꯅꯨ ꯆꯥꯕꯗꯣ ꯅꯪ ꯌꯥꯎꯕ꯭ꯔꯥ ꯌꯥꯎꯗꯕ꯭ꯔꯥ ꯀꯥꯎꯈ꯭ꯔꯦ꯫
ꯑꯩ ꯌꯥꯎꯔꯝꯃꯣꯏꯗ
ꯑꯣ ꯅꯪ ꯉꯥꯅꯨ ꯊꯣꯡꯔꯝꯗꯥꯏꯗ ꯅꯪ ꯆꯠꯈꯤꯕꯗꯣ ꯅꯠꯇ꯭ꯔꯣ
ꯑꯣ ꯍꯣꯏ ꯍꯣꯏ ꯍꯣꯏ ꯑꯩ ꯀꯩꯅꯣ ꯇꯥꯕꯗꯣ ꯀꯥꯂꯦꯛꯁꯟ
ꯍꯣꯏ ꯑꯗꯨꯒꯤ ꯅꯨꯃꯤꯠꯇꯣ ꯑꯗꯨꯒꯤ ꯅꯨꯃꯤꯠꯇꯤ ꯉꯥꯅꯨ ꯈꯨꯊꯣꯡꯗꯣ
ꯑ
ꯑꯗꯨꯝ ꯑ ꯃꯞ ꯃꯇꯝꯗꯣ ꯈꯔ ꯀꯜꯂꯦꯕꯀꯣ
ꯑꯥ
ꯆꯥꯕ ꯀꯥꯟꯗ ꯃꯍꯥꯎ ꯌꯥꯝ ꯂꯩꯕꯗꯣ ꯑꯣꯏꯌꯦꯕ꯫ ꯑꯩꯅ ꯑꯗꯨ ꯅꯨꯃꯤꯠꯇ ꯑ ꯅꯨꯄꯤ ꯑꯃꯗ ꯑꯁꯤꯁꯦ ꯀꯅꯥꯅ ꯊꯣꯡꯉꯤꯅꯣ ꯍꯥꯢꯌꯦꯕꯀꯣ ꯑꯗꯩ ꯏꯃꯥꯟꯅꯕ ꯑꯃꯗ ꯑꯁꯤ ꯅꯨꯄꯥꯅ ꯊꯣꯡꯉꯤꯅꯦ ꯍꯥꯏꯕ ꯑꯩꯅ
ꯑ
ꯅꯪ ꯌꯥꯝ ꯊꯣꯡꯕ ꯍꯩꯌꯦ ꯑꯩꯅ ꯑꯗꯨꯝ ꯍꯥꯏꯕꯤꯕ ꯌꯥꯝ ꯍꯥꯎꯋꯦ ꯀꯣꯂꯦ ꯍꯋꯥꯏꯒ ꯌꯥꯔꯛꯄ ꯑꯗꯣ ꯂꯩꯕꯤꯌꯣ ꯊꯣꯡꯕꯤꯒꯦ
ꯅꯣꯛꯅꯤꯡꯗ꯭ꯔꯥꯕ
ꯃꯣꯏ ꯍꯨꯝꯗꯣ ꯅꯨꯉꯥꯏꯕꯅꯦ ꯑꯃ ꯈꯔ ꯅꯨꯄꯤ ꯆꯪꯕꯗꯣ
ꯍꯣꯏ ꯍꯣꯏ ꯍꯣꯏ
ꯂꯨꯔꯒ ꯅꯨꯡꯁꯤꯕꯅꯤꯅꯦ ꯋꯥꯏꯠ ꯁꯥꯟꯅꯕ ꯅꯨꯡꯉꯥꯏꯕꯅꯦ ꯍꯥꯏꯕ ꯐꯥꯒꯤ ꯇꯧ ꯇꯧꯗꯅ ꯐꯒꯤ ꯇꯧ ꯇꯧꯗꯅ ꯃꯥꯅ
ꯍꯣꯏ ꯃꯣꯏꯒꯤ ꯀꯩꯅꯣ ꯃꯣꯏ ꯁꯤꯅꯣ ꯀꯥꯏ ꯆꯠꯈ꯭ꯔꯖꯥꯠꯅꯣꯀꯣ
ꯈꯪꯗꯦ ꯃꯣꯏꯗꯤ ꯑꯈꯣꯏꯗꯒꯤꯗꯤ ꯖꯨꯅꯤꯌꯔ ꯑꯣꯏꯗꯣꯏꯅꯦ
ꯑꯣ ꯈ꯭ꯔꯥ ꯑꯉꯥꯡ ꯑꯣꯏꯕꯁꯤꯡ ꯑꯣꯏꯔꯝꯃꯅꯤ꯫
ꯍꯣꯏ ꯑ
ꯅꯨꯡꯁꯤꯌꯦꯗ ꯃꯣꯏꯗꯣ
ꯅꯨꯡꯁꯤ ꯌꯥꯝ ꯅꯨꯡꯉꯥꯏꯕꯅꯦ ꯑꯩꯅ ꯀꯩꯅꯣ ꯇꯥꯔꯤꯉꯩꯗ